ꯍꯜꯂꯣ
ꯍꯜꯂꯣ
ꯇꯥꯕ꯭ꯔꯣ?
ꯇꯥꯏ
ꯀꯩꯗꯧꯔꯤꯅꯣ?
ꯀꯩ ꯍꯥꯏꯅꯣ ꯇꯥꯗ꯭ꯔꯦ ꯈꯔꯥ ꯀꯟ ꯉꯥꯡꯉꯣ꯫
ꯀꯩꯗꯧꯔꯤꯒꯦ?
ꯆꯥꯛ ꯊꯣꯡꯒꯦꯇꯧꯔꯤ꯫
ꯀꯩ ꯏꯟꯖꯡ?
ꯅꯈꯣꯟꯗꯣ ꯌꯥꯝ ꯇꯞꯄꯦꯃꯦ
ꯉꯥꯏꯈꯣ ꯉꯥꯏꯈꯣ
ꯍꯥꯥ
ꯍꯜꯂꯣ
ꯇꯥꯔꯦ
ꯇꯥꯔꯕ?
ꯀꯩ ꯏꯟꯖꯡ ꯆꯥꯒꯦ? ꯀꯩ ꯏꯟꯖꯡ ꯊꯣꯡꯗꯣꯏꯅꯣ?
ꯊꯔꯣꯏ ꯊꯣꯡꯒꯦꯅ ꯇꯧꯔꯤ ꯀꯛꯇꯔꯤ꯫
ꯑꯣ ꯀꯔꯝ ꯀꯥꯟ ꯊꯣꯡꯗꯣꯏꯕ ꯑꯗꯨꯗꯤ?
ꯍꯧꯖꯤꯛ ꯀꯟꯔꯥ ꯑꯌꯨꯛꯂꯥ ꯀꯩꯅꯣꯝ ꯊꯣꯡꯉꯅꯤ
ꯊꯔꯣꯏꯗꯤ ꯀꯥꯏꯗꯒꯤ?
ꯂꯩꯔꯛꯏꯅꯦ ꯀꯣꯛꯇ ꯑꯃꯥ ꯕꯖꯥꯔꯗꯩꯩ꯫
ꯑꯗꯨꯗꯤ ꯅꯪꯅ ꯊꯣꯡꯗꯣꯏꯔꯣ?
ꯎꯝ ꯊꯣꯡꯗꯣꯏꯅꯦ꯫
ꯀꯃꯥꯏ ꯀꯃꯥꯏ ꯊꯣꯡꯗꯣꯏꯕ?
ꯍꯩꯇ꯭ꯔꯣ ꯅꯪ ꯊꯔꯣꯏ ꯊꯣꯡꯕ? ꯌꯨꯇꯨꯞꯇ ꯌꯦꯡꯉꯣ꯫
ꯑꯩꯕꯨꯗꯤ ꯍꯩꯅꯦ ꯅꯪ ꯍꯩꯕ꯭ꯔꯥ ꯍꯥꯏꯕꯅꯦ?
ꯍꯩꯇꯦ ꯑꯗꯨꯏꯁꯨ ꯌꯨꯇꯨꯕꯇ ꯌꯦꯡꯉ ꯊꯣꯡꯉꯅꯤ꯫
ꯑꯣ ꯊꯣꯡꯉꯣ ꯊꯣꯡꯉꯣ ꯍꯥꯎꯥꯅꯍꯛ ꯊꯣꯡꯗꯔꯥ ꯌꯦꯡꯉꯥ ꯌꯦꯡꯉꯥꯒꯥ
ꯊꯔꯣꯏꯗꯣ ꯍꯥꯟꯅ ꯀꯨꯀꯔꯗ ꯀꯥꯝꯕ꯭ꯔꯥ ꯀꯩꯅꯣꯝ ꯇꯧꯗꯥꯏꯅꯦ
ꯀꯛꯑꯒ ꯇꯤꯡꯉꯥꯅꯤ ꯑꯗꯨꯒ ꯐꯥꯖꯅ ꯁꯦꯡꯅ ꯆꯥꯝꯊꯣꯛꯑꯒ ꯀꯥꯝꯗꯣꯏꯅꯦ ꯍꯥꯟꯅ ꯑꯗꯨꯒ ꯑꯃꯨꯛ ꯈꯥꯡꯗ ꯉꯧꯗꯣꯏꯕ ꯑꯗꯨꯏ ꯉꯧꯕꯗꯣ ꯃꯨꯜꯂꯛꯑꯦ ꯍꯥꯏꯔꯀꯥꯟꯗ ꯀꯩꯅꯣ ꯇꯧ ꯊꯥꯎ ꯉꯧꯔꯒ ꯃꯔꯣꯏ ꯃꯄꯥꯡ ꯂꯣꯏ ꯐꯖꯅ ꯍꯥꯄꯒ ꯐꯨꯠꯇꯣꯏꯅꯤ
ꯅꯪ ꯍꯌꯦꯡ ꯊꯣꯡꯉꯝꯗꯥꯏꯗ ꯑꯩ ꯇꯥꯛꯄꯤꯒꯦꯁꯦ ꯉꯁꯤ ꯀꯩꯗꯧꯔꯒ ꯂꯩꯒꯦ
ꯀꯔꯤꯝ ꯇꯧꯗꯦ ꯅꯣꯡ ꯇꯥꯕꯅꯤꯅ ꯇꯨꯝꯃ ꯂꯩ
ꯅꯣꯡ ꯀꯌꯥꯝ ꯀꯟꯅ ꯇꯥꯒꯦꯅꯦ
ꯈꯔ ꯀꯟꯅ ꯇꯥꯃꯥꯜꯂꯦ ꯍꯧꯖꯤꯛꯁꯨ ꯇꯥꯌꯦ
ꯑꯣ
ꯆꯥꯛ ꯆꯥꯔꯕꯣ
ꯆꯥꯛ ꯆꯥꯗꯔꯤ ꯑꯩꯈꯣꯏ ꯊꯣꯡꯗꯔꯤ ꯉꯥꯏꯍꯥꯛ ꯂꯩꯔꯒ ꯊꯣꯡꯁꯤꯔ ꯇꯧꯕꯅꯦ ꯅꯣꯡ ꯇꯥꯕꯁꯤꯗ ꯇꯟꯗꯅꯀꯣ ꯊꯣꯡꯕ ꯝ ꯃꯝꯗꯧꯗꯤ ꯈꯔ ꯋꯥꯠꯂꯤꯕꯅꯤꯅ ꯉꯥꯏꯍꯥꯛ ꯂꯩꯔꯒ ꯊꯣꯡꯒꯦꯅ ꯐꯝꯃꯤꯅꯤ
ꯀꯩ ꯅꯥꯡ ꯊꯣꯡꯒꯦꯕ
ꯆꯝꯊꯣꯡ ꯊꯣꯡꯒꯤꯔꯅ ꯈꯜꯂꯤꯅꯦ ꯖꯦꯟꯗꯦꯝ ꯂꯩ ꯉꯥ ꯌꯥꯏꯕꯒ ꯍꯥꯞꯆꯤꯜꯂꯒ ꯑꯗꯨꯅ ꯐꯗꯧ ꯃꯥꯜꯂꯦ ꯅꯣꯡꯁꯨ ꯈꯔ ꯇꯥꯕꯅꯤꯅꯀꯣ ꯆꯝꯊꯣꯡꯅ ꯆꯥꯅꯗꯧ ꯃꯥꯜꯂꯦ ꯍꯥꯏꯖꯤꯜꯂ ꯂꯣꯏꯔꯦ
ꯁꯤꯖꯁꯨꯕꯣ
ꯍꯣꯏ ꯇꯁꯤꯡꯖꯨꯁꯨ ꯁꯕꯩ ꯌꯥꯏ ꯕꯣꯔꯥꯁꯨ ꯁꯕꯩ ꯌꯥꯏ ꯅꯪ ꯀꯩ ꯀꯩ ꯣꯣꯔꯗꯤ ꯁꯥꯥꯏ
ꯑꯔꯨꯕꯣꯔꯥ ꯃꯔ ꯄꯨꯔ
ꯃꯌꯥꯡ ꯇꯣꯟꯣꯟꯇꯦ ꯀꯥ ꯆꯥꯗꯔꯣ
ꯆꯥꯕꯗꯨ ꯆꯥꯏ ꯌꯥꯝ ꯄꯥꯝꯕꯣꯏꯗꯤ ꯑꯂꯨ ꯄꯨꯕꯣꯔꯛꯒ ꯅꯥꯀꯨꯞꯄꯤ ꯄꯨꯕꯣꯔꯥꯒꯅ ꯍꯦꯟꯅ ꯆꯥꯅꯤꯡꯉꯤ
ꯎꯝ ꯑꯃ ꯍꯋꯥꯏ ꯃꯪꯒꯜꯒꯤ ꯕꯣꯔꯥ ꯌꯥꯥꯅꯤꯡꯕ꯭ꯔꯣ
ꯍꯣꯏ ꯃꯒꯟꯒꯤ ꯀꯛꯆꯤꯡ ꯕꯣꯔꯥꯗ ꯅꯠꯇ꯭ꯔꯣ
ꯀꯛꯆꯤꯡꯗꯤ ꯅꯠꯇꯦ ꯑꯃ ꯀꯥꯏꯗꯅꯣ ꯑꯃ ꯌꯣꯟꯕꯗꯣ
ꯈꯪꯗꯦꯔ ꯆ
ꯄꯥꯥꯁ ꯄꯥ
ꯏꯟꯁꯇꯥꯒ꯭ꯔꯥꯝ ꯅ ꯎꯕ ꯌꯔ
ꯑꯣꯝ ꯍꯧꯖꯤꯛꯇꯤ ꯀꯩ ꯇꯧꯔꯤꯅꯣ
ꯆꯄꯤꯅꯤ
ꯎꯝ ꯂꯥꯏꯔꯤꯛ ꯅꯨꯡ ꯂꯤꯛꯀꯗꯤ ꯄꯥꯗ꯭ꯔꯕꯣ
ꯉꯁꯥꯏꯅ ꯄꯥꯔꯝꯕꯅꯦ ꯇꯣꯛꯑꯦ ꯆꯥꯡ ꯅꯝꯖꯜꯂꯛꯑꯦꯅ
ꯆꯥꯛ ꯂꯃꯗꯤ ꯆꯥꯛ ꯊꯣꯡꯉꯣꯗꯅ ꯑꯗꯨꯗꯤ
ꯑ ꯉ ꯍꯣꯡꯔ
ꯎꯝ ꯑꯗꯨ ꯊꯔꯣꯏ ꯊꯣꯡꯉꯒ ꯀꯩꯗꯧꯗꯣꯏꯕ
ꯊ ꯊꯉꯗ ꯍꯌꯦꯖꯠꯨꯄ ꯃ ꯊꯕꯤ
ꯑꯣ ꯆꯥꯊꯔꯣ ꯆꯥꯊꯔꯣ ꯑꯗꯨꯗꯤ ꯐꯩꯖꯅ
ꯎꯝ ꯆꯅꯤ ꯉꯗꯤ ꯋꯥ
ꯂꯥꯛꯀꯦ ꯂꯥꯛꯀꯦ ꯍꯒ ꯌꯦꯡ ꯊꯂ ꯑꯣ
ꯇꯣꯡꯦ ꯌꯥ ꯊ ꯁ ꯀꯦ
ꯎ ꯃꯥꯄꯟꯗ ꯆꯠꯂꯦ
ꯑꯣ
ꯑꯗꯨ ꯆꯥꯛ ꯊꯣꯡꯉ ꯈꯣꯠꯂꯒ ꯆꯠꯂꯤ ꯑꯥꯗ ꯆꯥꯕꯗꯣ ꯂꯥꯝꯃꯛꯄꯅꯤꯅ ꯑꯗꯨ ꯁꯤꯗꯒꯤ ꯊꯣꯡꯉ ꯈꯣꯠꯂꯒ ꯄꯨꯔꯒ ꯆꯠꯂꯦ ꯆꯥꯛꯇꯣ ꯆꯥꯔꯒꯁꯨ ꯆꯠꯂꯦ ꯑꯗ ꯄꯨꯔꯒꯁꯨ ꯆꯥꯏ
ꯂꯥꯛꯑꯣ ꯑꯗꯨꯗꯤ ꯍꯌꯦꯡ ꯑꯌꯨꯛ ꯉꯟꯇꯥ ꯊꯣꯡꯗꯅꯦ
ꯍꯣꯏ ꯍꯌꯦꯡꯁ ꯍꯌꯦꯡ ꯊꯣꯡꯗꯣꯏꯔꯗꯤ ꯍꯧꯖꯤꯛꯅ ꯀꯩ ꯊꯣꯡꯗꯣꯏꯕ
ꯍꯧꯖꯤꯛꯇꯤ ꯁꯦꯕꯣꯠ ꯏꯔꯣꯜꯂꯅꯤ
ꯁꯦꯕꯣꯠ ꯁꯦꯕꯣꯠ ꯈꯠꯪ
ꯎꯝ
ꯏꯔꯣꯂ ꯀꯩꯗꯧꯗꯣꯏꯕ
ꯉꯥ ꯑꯇꯥꯎꯕꯒꯥ ꯆꯔꯥꯅꯤ
ꯑꯣ ꯌꯥꯝ ꯍꯥꯎ ꯍꯥꯎꯅ ꯆꯥꯔꯤꯕ ꯆꯥꯅꯤꯅꯦ ꯆꯥꯛ ꯌꯦꯟꯖꯥꯡꯒꯥꯁꯦ
ꯀꯣꯏꯕ ꯑꯃꯇ ꯆꯠꯁꯤꯗꯅ
ꯇꯥꯏꯗ ꯀꯣꯏ ꯖꯦ ꯍꯥꯏꯅꯣ
ꯁꯦꯟꯗꯔꯣꯝꯗ
ꯌꯥꯏ ꯆꯠꯄ ꯑꯗꯣ ꯃꯇꯥꯡꯗꯤ ꯈꯟꯅꯈꯤꯁꯤ ꯀꯔꯝ ꯀꯥꯟꯗ ꯆꯠꯄ ꯌꯥꯒꯦꯗꯣ
ꯍꯨꯖꯤꯛ ꯀꯩ ꯁꯥꯏꯟ ꯄꯤꯅꯔꯃꯤꯅꯥ
ꯍꯣꯏ ꯌꯥꯏꯌꯦ ꯆꯠꯁꯦ ꯀꯣꯏꯔꯨꯁꯦ
ꯅꯪ ꯁꯨꯇꯤ ꯂꯩꯕꯥ ꯀꯥꯟ ꯍꯥꯏꯔꯛ ꯑꯣ
ꯍꯣꯏ ꯍꯣꯏ ꯍꯥꯏꯔꯛꯀꯦ ꯅꯪ ꯅꯪꯒꯤꯗꯤ ꯑꯗꯨꯝ ꯚꯦꯀꯦꯁꯟ ꯊꯥꯔꯕ꯭ꯔꯣ
ꯑ ꯍꯣꯏ ꯗꯦꯠ ꯐꯤꯞꯇꯤꯟ ꯗꯩ ꯊꯥꯗꯣꯏꯅꯦ
ꯑꯣ ꯚꯦꯀꯦꯁꯟ ꯁꯨꯇꯤ ꯂꯩꯕ ꯀꯥ ꯃꯇꯝꯗꯗꯤ ꯀꯩ ꯀꯩ ꯇꯧꯔꯒ ꯂꯩꯗꯣꯏꯕ
ꯚꯦꯀꯦꯁꯟ ꯂꯣꯏꯕꯒ ꯑꯦꯛꯖꯥꯝ ꯑꯣꯏꯕꯅꯤꯅ ꯂꯥꯏꯔꯤꯛ ꯅꯨꯡꯗꯤ ꯈꯔ ꯄꯥꯔ ꯂꯩꯔꯦ
ꯂꯥꯏꯔꯤꯛ ꯌꯥꯝ ꯄꯥꯝꯃꯟꯗꯅ ꯀꯣꯛ ꯆꯥꯏꯒꯤꯅꯤꯀꯣ
ꯄꯥꯃꯟꯗꯕꯩ ꯀꯣꯛ ꯆꯥꯏꯔꯕꯅꯦ
ꯎꯝ ꯆꯥꯏꯒꯅꯨ ꯆꯥꯏꯒꯅꯨ ꯂꯥꯏꯔꯤꯛ ꯄꯥꯕꯗ ꯉꯥꯎꯋꯦꯒꯅ ꯉꯥꯎꯔ ꯆꯠꯂꯦ ꯀꯥꯏꯅ ꯍꯥꯏꯕꯗꯣ ꯇꯥꯕꯗ ꯅꯣꯛꯅꯤꯡꯕꯩ ꯋꯥꯅꯤ ꯌꯥꯝꯅ ꯐꯖꯗꯦ
ꯉꯥꯎꯔꯣꯏ ꯉꯥꯎꯔꯣꯏ
ꯉꯥꯎꯍꯜꯂꯨꯅꯨ ꯉꯥꯎꯍꯟꯅꯨ ꯉꯥ ꯀꯩ ꯈꯨꯄꯅꯣꯗꯨꯗꯤ
ꯄꯨꯡ ꯑꯃꯅꯤ ꯄꯔ ꯑꯃꯨꯛ ꯇꯨꯝꯕ
ꯃꯤꯗꯤ ꯂꯥꯏꯔꯤꯛ ꯄꯥꯕꯗ ꯉꯥꯎꯔ ꯆꯠꯂꯦ ꯄꯥꯃꯟꯗꯅ ꯀꯥꯏꯅ ꯍꯥꯏꯕꯗꯣ ꯑꯁ ꯅꯪꯉꯣꯟꯗꯒ ꯊꯣꯛꯑꯗꯤ ꯑꯁ ꯎꯝ ꯅꯣꯛꯅꯤꯡꯅꯤ
ꯄꯛꯇꯦ ꯏꯕꯦꯝꯃꯥ
ꯎꯝ ꯅꯣꯡ ꯂꯦꯞꯇꯦ ꯅꯣꯡ ꯂꯦꯞꯇꯦ
ꯂꯦꯞꯇꯦ ꯇꯥꯔꯤ
ꯉꯁꯤ ꯅꯣꯡꯁꯦ ꯆꯤꯐꯦꯠ ꯆꯤꯐꯦꯠ ꯑꯗꯨꯝ ꯇꯥꯔꯒ ꯂꯩ
ꯎꯝ ꯑꯗꯨꯅꯦ ꯌꯥꯝ ꯇꯜꯂꯦ ꯅꯣꯡꯅꯤ
ꯌꯥꯝ ꯍꯩꯅ ꯇꯦꯕꯥ ꯅꯣꯡ ꯄꯨꯝ ꯇꯥꯔꯒ ꯂꯩꯔꯤꯁꯤ
ꯍꯣꯏ ꯅꯨꯡꯂꯤꯅꯕꯨꯗꯤ ꯁꯥꯕꯅꯤꯅ ꯇꯥꯔꯤ ꯇꯥꯖꯒꯦ
ꯍꯣꯏ ꯈꯥꯛꯄ ꯂꯥꯎꯕꯒ ꯌꯥꯎꯔꯛꯄꯁꯤꯗꯤ ꯇꯟꯕꯅ
ꯑꯗꯨ ꯌꯥꯝꯅꯥ ꯅꯨꯡꯉꯥꯢꯒꯅꯤ
ꯑꯁ ꯑꯩꯗꯤꯀꯤꯖꯩ
ꯑꯍꯣꯏ ꯀꯤꯗꯦ ꯑꯗꯨꯒꯨꯃꯕꯗꯤ
ꯇꯥꯕꯤꯂꯤ ꯀꯤꯖꯩ
ꯑꯗꯨ ꯌꯥꯝ ꯀꯟꯅ ꯊꯥꯡꯂꯛꯇ꯭ꯔ ꯂꯣꯏ
ꯎꯝ
ꯅꯣ ꯃꯩꯥꯛꯄ
ꯃꯩ ꯂ ꯑꯦ ꯃꯩꯗꯤ ꯑꯗꯨ ꯅꯣꯡꯁꯦ ꯁꯨꯝ ꯇꯥ ꯂꯩꯔꯗꯤ ꯀꯟꯁꯤꯜꯂꯛꯑꯗꯤ ꯃꯨꯠꯈꯤꯕꯁꯨ ꯌꯥꯅ ꯂꯩꯔꯤ
ꯑ ꯍꯣꯏꯅꯦ ꯂꯥꯎ ꯀꯣꯏ
ꯅꯣꯡ ꯇꯥꯔꯒ ꯃꯩ ꯃꯨꯠꯈꯤꯕꯁꯤꯅꯦ ꯌꯥꯝꯅ ꯀꯟꯕ ꯑꯣꯏꯔꯤꯁꯦ ꯃꯍꯩ ꯉꯥꯜꯂꯗꯤ ꯑꯃꯨꯛ ꯈꯔ ꯍꯩꯗꯅ
ꯎꯝ
ꯎꯝ ꯑꯗꯨꯅ ꯑꯁ ꯈꯪꯗꯦ ꯅꯪꯁꯨ ꯆꯥꯛꯇꯣ ꯊꯣꯡꯗꯣꯛꯑꯣ ꯑꯗꯨꯗꯤ ꯀꯩꯀꯩ ꯊꯣꯡꯗꯣꯏꯕ ꯈꯣꯠꯇꯣꯏꯕ ꯇꯧꯁꯜꯂꯣ ꯑꯩꯁꯨ ꯆꯥꯛ ꯊꯣꯡꯅꯕ ꯇꯧꯔꯒꯦ
ꯍꯜꯂꯣ ꯑꯩ ꯊꯣꯣ
ꯑꯗꯨꯗꯨꯗꯤ ꯑꯗꯨꯗꯤ ꯍꯌꯦꯡ ꯑꯃꯨꯛ ꯁꯥꯟꯅꯔꯁꯤꯀꯣ
ꯎꯝ ꯍꯌꯦꯡ ꯉꯄ ꯀꯥꯎꯅꯤ ꯑ
ꯍꯣꯏ ꯍꯣꯏ ꯐꯖꯅ ꯊꯣꯡꯉꯝꯃꯣ ꯑꯩ ꯆꯥꯕ ꯂꯥꯛꯑꯒꯦ ꯊꯝꯃꯦ ꯊꯝꯃꯦ
ꯍ ꯍꯣꯏ